ꯍꯜꯂꯣ
ꯎ ꯇꯥꯔꯔꯕꯣ
ꯍꯥꯎ ꯇꯥꯏ ꯇꯥꯏ
ꯎꯝ
ꯑꯃ ꯀꯩꯗꯧꯔꯝꯃꯤꯅꯣ
ꯁꯨꯝ ꯍꯤꯞꯄꯤ ꯅꯪꯗꯤ꯫
ꯑꯩꯁꯨ ꯐꯝꯃꯤ ꯑꯗꯨꯝ ꯍꯧꯒꯠꯂꯒꯀꯣ꯫
ꯎꯝ ꯅꯣꯡ ꯇꯥꯕ꯭ꯔꯣ ꯑꯗꯣꯝꯗ꯫
ꯅꯣꯡ ꯇꯥꯗꯦ ꯑ ꯅꯨꯡꯁꯥ ꯊꯣꯛꯣꯛꯑꯦ꯫
ꯈꯣꯏ ꯁꯝꯅꯤꯃꯥꯡꯉꯤ꯫
ꯑꯣꯏꯣꯏꯔꯒꯁꯤ ꯅꯨꯡꯁꯥ ꯁꯥꯔꯛꯀꯗꯧ ꯃꯥꯜꯂꯦ ꯉꯁꯤꯁꯨ꯫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
ꯉꯔꯡ ꯅꯣꯡ ꯇꯔ꯫
ꯎꯝ
' ' ꯎꯝ
'unaudible'
ꯍꯥꯥ꯫ ꯆꯠꯄ ꯍꯧꯥꯎꯔꯦ ꯑꯃꯨꯛꯀ꯫ ꯑꯥ ꯑꯥ ꯍꯥꯎ ꯇꯥꯔꯦ꯫
ꯅꯣꯡꯃꯪꯗꯤ ꯃꯪꯉꯝꯃꯒ ꯇꯥꯗꯔꯣꯝꯗ꯫
ꯑꯣ ꯑꯩꯈꯣꯏꯗꯤ ꯅꯨꯡꯗꯥꯡꯗꯣ ꯇꯥꯔꯝꯃꯦ꯫ ꯎ
ꯅꯣꯏꯔꯣꯝꯗꯗꯤ ꯂꯧ ꯄꯥꯟꯕ ꯍꯧꯔꯕ꯫
ꯑ ꯍꯧꯖꯤꯛ__ ꯑꯍꯣꯏ ꯃꯣꯏ ꯂꯣꯏꯁꯤꯟꯕꯁꯨ ꯌꯥꯧ ꯑ__ ꯌꯥꯎꯔꯦ ꯂꯣꯏꯁꯤꯟꯕꯗꯨ ꯈꯔꯗꯤ ꯑꯗꯨꯝ__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
ꯌꯥꯎꯔꯦꯕ꯫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
ꯈꯔꯗꯤ ꯑꯗꯨꯝ ꯇꯧꯍꯧꯔꯤꯕꯅꯤ꯫
ꯅꯣꯡ ꯐꯖꯅ ꯇꯥꯗꯕꯒꯤ꯫
ꯑꯥ꯫ ꯍꯣꯏ꯫
ꯗ꯭ꯔꯦꯟ ꯒꯨꯝꯕ ꯄꯨꯈ꯭ꯔꯤꯒꯨꯝꯕ ꯀꯪꯒꯨꯗꯤ__ ꯑꯗꯥꯏꯗ ꯂꯩꯕ ꯀꯪꯒꯨꯗꯤ꯫
ꯑꯥ꯫
ꯄꯥꯝꯗꯦ꯫
ꯑꯣ ꯍꯣꯏ ꯑꯗꯨꯝ ꯆꯤꯡꯒꯤ ꯑꯣꯏꯅ ꯆꯤꯡꯒꯤꯅ__ ꯍꯦꯟꯅ ꯉꯟꯕ ꯃꯥꯜꯂꯦꯀꯣ ꯍꯥꯏꯕꯗꯤꯄꯥꯛꯥꯛꯇꯒꯤ꯫
ꯍꯣꯏ꯫ ꯎ ꯇꯣꯏꯅ ꯇꯥꯕ ꯃꯥꯜꯂꯦꯕ ꯇꯝꯄꯥꯛꯇꯒꯤꯗꯤ꯫
ꯑꯥꯎ ꯑꯥꯎ ꯅꯣꯡ ꯇꯥꯏ ꯑꯗꯨꯒ ꯑ__ ꯇꯨꯔꯦꯟꯗꯒꯤꯀꯣ ꯑꯥ꯫
ꯑꯥ꯫
ꯇꯨꯔꯦꯟꯗꯒꯤ ꯄꯨꯔꯛꯄ ꯗ꯭ꯔꯦꯅꯦꯖꯇꯣ ꯑꯗꯨꯗꯒꯤ ꯇꯧꯕꯅꯤꯅ꯫ ꯅꯣꯡ ꯇꯥꯗ꯭ꯔꯁꯨ ꯑꯗꯨꯝ ꯑ__ ꯑꯗꯨꯗꯩ ꯏꯁꯤꯡ ꯂꯥꯛꯄ ꯑꯗꯨꯒꯤ꯫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
'unaudible'
ꯍꯥ ꯆꯞꯄꯦ ꯇꯥꯍꯧꯗꯔꯦ
ꯎꯝ